ꯅꯠꯇꯦ ꯄꯣꯠꯁꯦ ꯑꯩꯅꯗ ꯁꯨꯝ ꯇꯧꯗꯧꯕ ꯅꯪꯒꯤꯗꯨꯁꯨ ꯂꯣꯏꯊꯣꯛꯎꯨꯗꯅ ꯋꯥꯟ ꯑꯦꯠꯇꯤ ꯃꯤꯅꯤꯠꯇꯨ ꯌꯧꯅꯕ
ꯑꯩꯒꯤꯗꯤ ꯌꯥꯗꯦ ꯑꯩꯗꯤ ꯇꯥꯛꯁ ꯑꯦꯁꯥꯏꯟ ꯇꯧꯗ꯭ꯔꯤ ꯑꯩꯗꯤ ꯔꯤꯁꯤꯞ ꯈꯛꯇꯅꯤ
ꯑꯣ ꯑꯗꯨ ꯐꯣꯔꯝ ꯐꯤꯜ ꯎꯞ ꯅꯥꯍꯥꯜ ꯇꯧꯒꯔꯗꯥꯢꯅꯦ ꯅꯪꯕꯣ
ꯎꯝ
ꯐꯣꯝ ꯐꯤꯂ ꯎꯞ ꯇꯧꯒ꯭ꯔꯥꯗꯥꯏꯅꯦ
ꯐꯣꯝ ꯀꯨꯏꯔꯦ ꯐꯣꯝ ꯐꯤꯜ ꯎꯞ ꯇꯧꯈꯤꯕꯗꯤ
ꯐꯣꯝ ꯐꯤꯜ ꯑꯞ ꯇꯧꯔꯗꯤ ꯅꯪ ꯁꯤ ꯅꯝꯕꯔꯁꯤꯒ ꯀꯩꯀꯩꯅꯣꯒ ꯇꯧꯔꯦ ꯈꯣꯠꯂꯦꯅ ꯍꯥꯏꯌꯨꯒꯩꯅꯣ ꯑꯗꯨꯝ ꯅꯠꯇ꯭ꯔ ꯅ ꯅꯝꯕꯔ ꯗꯣ ꯁꯤ ꯂꯩ ꯅꯝꯕꯔꯁꯦ ꯑꯩ ꯃꯤꯡꯁꯤꯒ ꯊꯥꯈ꯭ꯔꯒ ꯑꯗꯨ ꯑꯗꯨꯝꯗꯥꯏ ꯃꯉꯣꯟꯗ
ꯈꯪꯈ꯭ꯔꯦꯗ ꯅꯍꯥꯟꯗꯒꯤ ꯌꯥꯗꯦꯅ ꯇꯧ ꯂꯩ
ꯄꯣꯠꯁꯦ ꯁꯤ ꯂꯣꯏꯊꯣꯛꯇ꯭ꯔꯗꯤ ꯑꯇꯣꯞꯄꯁꯤꯡꯗꯣ ꯆꯠꯄ ꯑꯗꯨꯝ ꯊꯝꯃꯦꯕ ꯍꯥꯏꯗꯤ ꯁꯤꯁꯤꯅ ꯌꯥꯝ ꯋꯥꯠꯂꯕ ꯑꯇꯩꯁꯤꯡꯅ ꯑꯇꯩꯁꯤꯅ ꯊꯕꯛꯛꯇꯣ ꯂꯣꯢꯊꯣꯛꯅꯕ ꯇꯧꯔꯕ
ꯎꯝ ꯎꯝ ꯑꯗ ꯇꯧꯗꯕꯩ ꯑꯗ ꯇꯧ
ꯑꯗꯣꯝꯗꯗꯤ ꯀꯃꯥꯏ ꯇꯧꯏ ꯅꯣꯡꯒꯤ ꯐꯤꯕꯝ ꯅꯣꯡꯁꯦ ꯑꯩꯈꯣꯏ ꯁꯣꯝꯗꯗꯤ ꯅꯣꯡꯁꯤ ꯌꯥꯝ ꯋꯥꯠꯄꯩ ꯂꯧꯎ ꯁꯤꯡꯎꯕꯖꯦ ꯂꯧ ꯈꯤꯇꯡ ꯋꯥꯏ ꯅꯣꯏ ꯂꯧ ꯎꯗ꯭ꯔꯣ
ꯈꯣꯏ ꯂꯋꯥꯏꯅꯤꯅ ꯂꯧ ꯑꯝꯇꯪꯗꯤ ꯎꯏ ꯋꯥꯏꯔꯒ
ꯑꯗꯣ ꯏꯁꯤꯡꯒꯤ ꯐꯤꯕꯝꯁꯦ ꯂꯧ ꯋꯥꯗꯕ꯭ꯔꯥ ꯀꯃꯥꯏ ꯇꯧꯏ ꯏꯁꯤꯡꯗꯤ ꯑꯗꯨꯝ ꯐꯪꯕ꯭ꯔꯥ ꯇꯨꯔꯦꯟꯒꯨꯝꯕ ꯀꯩꯒꯨꯝꯕ
ꯏꯁꯤꯡꯖꯦ ꯍꯣ ꯑꯗꯨ ꯃꯇꯥꯡꯗꯅꯦ ꯏꯁꯤꯡꯁꯦ ꯎꯝ ꯀꯩꯅꯣ ꯑꯣꯏꯅ ꯂꯩꯕꯅꯦ ꯎꯝ
ꯈꯣ
ꯑꯩꯈꯣꯏꯅ ꯎꯗꯣꯏ ꯂꯧꯁꯦ ꯀꯦꯅꯦꯜ ꯃꯄꯥꯟꯗꯤ ꯑꯣꯏꯌꯦꯕ
ꯎꯝ
ꯑꯗꯣ ꯈꯪꯗꯦ ꯏꯁꯤꯡꯖꯦ ꯀꯃꯥꯏ ꯇꯧꯏꯅꯣ ꯅꯣꯡꯗꯣ ꯂꯤꯛꯄꯅꯦ
ꯀꯦꯅꯦꯜꯗ ꯏꯁꯤꯡ ꯑꯗꯨꯝ ꯂꯥꯛꯄ ꯇꯨꯔꯦꯟꯗꯒꯤ ꯂꯥꯛꯄ ꯀꯦꯅꯦꯜꯒꯨꯝꯕ ꯑꯣꯏꯔꯕꯨꯗꯤ ꯀꯩꯁꯨ ꯀꯥꯏꯗꯦ ꯑꯗꯨ ꯅꯠꯇ꯭ꯔꯗꯤ ꯑꯃꯨꯛ ꯂꯠꯀꯅꯤ ꯅꯣꯡ ꯂꯥꯛꯇ꯭ꯔꯗꯤ ꯑꯩꯍꯥ ꯍꯧꯖꯤꯛꯁꯦ ꯅꯣꯡ ꯌꯥꯝ ꯋꯥꯠꯂꯦ ꯅꯣꯡꯖꯤ ꯆꯨꯏ ꯍꯥꯏꯖꯕ ꯋꯥꯅꯤ ꯃꯪꯅꯤ ꯆꯨꯏ ꯍꯥꯏꯖꯕ ꯋꯥꯅꯤ ꯀꯨꯆꯨꯁꯦ ꯌꯥꯗꯦꯕ
ꯎꯝ
ꯃꯤ ꯋꯥꯍꯟꯕꯁꯨ
ꯕꯦꯔꯥꯅꯤ ꯕꯦꯔꯥꯅꯤ ꯍꯧꯖꯤꯛꯀꯥꯟ ꯅꯣꯡꯖꯦ ꯃꯤ ꯆꯔꯥ ꯍꯦꯟꯅꯤ
ꯃꯇꯝꯖꯦ ꯌꯥꯝ ꯑꯣꯜꯂꯦ ꯍꯥꯟꯅꯗꯤ ꯂꯧꯖꯦ ꯍꯣꯏ ꯃꯇꯝꯗꯨꯗꯗꯤ ꯑꯈꯣꯏꯅ ꯑꯉꯥꯡ ꯑꯣꯏꯔꯤꯀꯥꯟꯗꯗꯤ ꯑꯣꯛꯇꯣꯕ꯭ꯔ ꯁ꯭ꯋꯥꯏꯗ ꯂꯧꯖꯦ ꯌꯩꯅꯩꯗꯅ ꯂꯧ ꯍꯧꯖꯤꯛ ꯇꯤꯌꯣꯡ ꯗꯤꯁꯦꯝꯕ꯭ꯔ ꯁ꯭ꯋꯥꯏꯗꯐꯥꯎꯕ ꯌꯩꯕ ꯑꯗꯨꯝ ꯌꯥꯎꯔꯦ ꯑꯗꯣ ꯁꯤꯒꯤ ꯅꯣꯡꯒꯤ ꯐꯤꯕꯝꯁꯤ ꯑꯣꯏꯇꯥꯔꯗꯤ ꯑꯗꯨꯝ ꯆꯣꯟꯗꯔꯛꯀꯅꯦꯕ
ꯎꯝ
ꯂꯧ ꯎꯏ ꯍꯥꯏꯖꯔꯒ ꯂꯧꯗꯨꯅ ꯌꯥꯝ ꯊꯤꯅ ꯄ꯭ꯔꯣꯐꯤꯠ ꯂꯩ ꯑꯗꯨꯝ ꯐꯕ ꯑꯗꯨꯁꯨ ꯂꯩꯇꯦꯗꯣ ꯌꯨꯝꯒꯤ ꯑꯃ ꯆꯍꯤ ꯑꯃꯒꯤ ꯆꯥꯅꯕ ꯈꯣꯠꯅꯕ
ꯇꯁꯦꯡ ꯇꯁꯦꯡꯅ ꯂꯧ ꯎꯕꯗꯨꯖꯨ ꯄꯩꯁꯥ ꯑꯗꯨꯝ ꯆꯪꯉꯤ ꯆꯦꯡ ꯋꯥꯟꯕꯖꯨ ꯄꯩꯁꯥ ꯑꯗꯨꯝ ꯆꯪꯏ ꯇꯧꯔꯤꯖꯤꯕꯣꯕ
ꯎꯝ
ꯑꯝꯍꯥ ꯇꯥꯔꯛꯑꯦꯕ ꯐꯖꯅ ꯂꯣꯛꯇ꯭ꯔꯗꯤ ꯄꯣꯠꯊꯣꯛꯇ ꯄꯣꯠꯊꯣꯛꯇ ꯐꯖꯅ ꯄꯨꯊꯣꯛꯇ꯭ꯔꯗꯤ ꯎꯝ
ꯄ꯭ꯔꯗꯛꯁꯟꯁꯦ ꯃꯥꯔꯀꯦꯠꯇ ꯌꯧꯕ ꯉꯝꯗꯦꯗꯣ ꯑꯩꯈꯣꯏꯒꯤꯗꯤ ꯑꯩꯈꯣꯏ ꯃꯁꯦꯟ ꯈꯠꯇꯪ ꯂꯩꯩꯅꯕꯅꯤ ꯄ꯭ꯂꯁ ꯌꯨꯝꯒꯤ ꯆꯍꯤ ꯑꯃ ꯀꯩ ꯑꯃ ꯆꯥꯅꯕ ꯑꯗꯨꯝ ꯊꯝꯍꯧꯕ ꯑꯣꯏꯅꯕ ꯑꯗꯨꯝ ꯍꯥꯏꯗꯤ ꯄ꯭ꯔꯣꯐꯤꯠ ꯍꯥꯏꯕꯗꯨ ꯏꯂꯩ ꯂꯩꯄꯣꯟꯇꯦꯕ ꯆꯪꯉꯤꯕ ꯂꯦꯕ꯭ꯔꯗꯨꯒ ꯄꯩꯁꯥꯗꯨꯒ ꯑꯗ ꯉꯁꯥꯏ ꯋꯥꯒ꯭ꯔꯤꯗꯨꯒ ꯂꯧ ꯑꯃ ꯎꯕꯁꯦ ꯍꯥꯔꯗꯨ ꯃꯇꯝ ꯆꯥꯅ ꯆꯥꯏꯗ꯭ꯔꯗꯤ ꯑꯃꯨꯛ ꯐꯧꯖꯤ ꯐꯔꯣꯏꯗꯣ ꯑꯗꯨꯒ ꯋꯥꯍꯤꯛ ꯍꯥꯏꯕ ꯑꯃꯖꯨ ꯂꯩꯔꯤ ꯅꯥꯄꯤ ꯐꯧꯃꯥꯟꯕꯤ ꯍꯧꯕ ꯍꯥꯏꯕ ꯑꯃꯖꯨ ꯂꯩꯔꯤ ꯑꯗꯨꯝꯕ ꯃꯌꯥꯝ ꯁꯦꯕꯥꯗꯣ ꯇꯧꯔꯤꯉꯩꯗ ꯄꯩꯁꯥꯒꯤꯗꯤ ꯌꯥꯗꯝꯅꯤꯗ ꯁꯦꯡꯅ ꯌꯦꯡꯉꯀꯥꯟꯗꯗꯤꯀꯣ
ꯎꯝ ꯄꯩꯁꯥꯖꯨ ꯀꯩꯅꯣ ꯇꯧꯔꯦ ꯕꯤꯁꯥꯜꯗꯖꯨ ꯆꯪꯉꯦ ꯑꯗꯣ ꯁꯣꯟꯗ ꯄꯣꯠꯊꯣꯛꯇꯣ ꯊꯣꯛꯂꯛꯇ꯭ꯔꯗꯤ ꯄꯩꯁꯥ ꯃꯥꯡꯉꯦ ꯈꯣꯏ ꯏꯁꯥꯥꯅ ꯎꯖꯕꯗꯤ
ꯊꯕꯛ ꯆꯪꯕꯝꯖꯦ ꯃꯩꯇꯩ ꯃꯆꯥꯖꯤꯡꯖꯦ ꯏꯂꯩ ꯂꯩꯇ꯭ꯔꯝꯅꯤꯅꯦ ꯍꯧꯖꯤꯛꯖꯦ ꯒꯣꯔꯃꯦꯟ ꯖꯣꯞ ꯀꯨꯝꯕ ꯀꯩꯒꯨꯝꯕ ꯈꯔ ꯇꯥꯅꯍꯧꯕ ꯅꯠꯇ꯭ꯔꯗꯤ
ꯎꯝ
ꯁꯦꯟꯊꯣꯛꯐꯝꯖꯦ ꯌꯥꯝ ꯋꯥꯏꯑꯦꯕ ꯅꯨꯄꯤꯅ ꯐꯤ ꯁꯥꯕ ꯍꯥꯏꯕ ꯋꯥꯅꯤ ꯐꯤ ꯁꯥꯔꯤꯁꯤꯁꯨ ꯍꯣꯏ ꯃꯥꯒꯤ ꯏꯁꯀꯤꯜꯁꯦ ꯂꯦꯞꯇꯕꯤ ꯊꯥꯕ ꯌꯥꯏ ꯑꯗꯨꯕꯨ ꯃꯥꯁ ꯄ꯭ꯔꯗꯛꯁꯟ ꯇꯧꯗꯕꯅꯤꯅꯅꯦ ꯑꯩꯈꯣꯏ ꯃꯁꯦꯟ ꯈꯛꯇ ꯑꯗꯨꯝ ꯂꯩꯅꯕ ꯐꯤꯅꯤꯗꯣ ꯔꯥꯅꯤ ꯐꯤ ꯑꯣꯏꯔꯕꯨ ꯑꯣꯏꯔꯁꯨ ꯁꯤꯁꯨ ꯀꯥꯟꯅꯗꯦꯕ ꯁ꯭ꯋꯥꯏꯗ ꯑꯗꯨꯝ ꯌꯣꯟꯅꯤ ꯁ꯭ꯋꯥꯏ ꯂꯩ ꯀꯩꯔꯣꯏ ꯂꯩꯀꯥꯏꯗ ꯑꯗꯨꯝ ꯌꯣꯜꯂ ꯇꯣꯛꯈꯤꯅꯤ
ꯍꯣꯏ
ꯑꯗꯨꯝ ꯗꯤꯃꯥꯟ ꯂꯩꯕ ꯄꯣꯠꯇꯤ ꯅꯠꯇꯦ ꯃꯄꯥꯟ ꯂꯝ ꯊꯥꯔꯝꯕꯁꯨ ꯅꯠꯇꯦ
ꯎꯝ
ꯐꯦꯛꯇ꯭ꯔꯤ ꯑꯃ ꯏꯟꯗꯁꯇ꯭ꯔꯤ ꯑꯃ ꯂꯩꯇꯥꯥꯔꯒꯗꯤ ꯂꯧꯁꯤꯗ ꯑꯦ ꯆꯨ ꯆꯤꯅꯤꯕꯨ ꯁꯥꯔꯦ ꯈꯜꯂꯣ ꯁ꯭ꯋꯥꯏꯗ ꯐꯛꯇ꯭ꯔꯤ ꯑꯆꯧꯕ ꯑꯃ ꯂꯩꯔꯦ ꯆꯤꯅꯤ ꯁꯥꯕꯝ ꯆꯤꯅꯤ ꯁꯥꯕꯁꯤ ꯆꯨ ꯆꯪꯉꯦ ꯆꯨꯖꯦ ꯄꯥꯛꯇꯛꯅꯅ ꯂꯧꯖꯤꯗ ꯑꯣꯏꯅ ꯊꯥꯔꯅꯤ ꯍꯥꯏꯇꯥꯔꯒꯗꯤ ꯅꯠꯇ꯭ꯔ
ꯃꯥ
ꯩꯅ ꯂꯧꯗꯨ ꯐꯧ ꯊꯥꯗꯣꯛꯑꯝꯕꯗꯨ ꯁꯨ ꯆꯨ ꯀꯩꯅꯣꯗꯣ ꯆꯨꯗꯣ ꯊꯥꯔꯒ ꯄꯩꯁꯥꯗꯨꯣ ꯃꯣꯏꯅꯤꯐꯦꯛꯇ꯭ꯔꯤꯗꯨꯅ ꯄꯤꯕ ꯑꯣꯏꯇꯥꯔꯗꯤ ꯐꯕ ꯑꯗꯨꯝꯕꯁꯨ ꯂꯩꯇꯦꯗꯣ
ꯎꯝ
ꯎ ꯂꯧꯗ ꯑꯗꯨꯝ ꯇꯥꯏ ꯍ ꯀꯩꯅꯣ ꯐꯧꯗ ꯑꯗꯨꯝ ꯇꯥꯏ
ꯌꯥꯝ ꯂꯥꯛꯑꯦꯕ ꯋꯥꯅꯤꯗ ꯀꯣꯏ ꯀ
ꯂꯥꯏꯅ
ꯀꯅ ꯌꯗꯕ ꯇ
ꯃꯤ ꯃꯌꯥꯝꯁꯤꯒꯤ ꯃꯤ ꯃꯌꯥꯝꯁꯤꯒꯤ ꯏꯀꯣꯅꯣꯃꯤ ꯍꯨꯜꯂꯛꯀꯥꯟꯗ ꯀꯃꯥꯏꯅ ꯇꯧꯔꯒ ꯁꯤ ꯏꯀꯣꯅꯣꯃꯤ ꯀꯩꯅꯣ ꯇꯧꯒꯅꯤ ꯁꯤ ꯖꯒꯥꯁꯤ ꯀꯩꯅꯣꯁꯦ ꯀꯃꯥꯏꯅ ꯕꯨꯁ ꯇꯧꯒꯅꯤ ꯈꯣꯠꯀꯅꯤꯁꯦ ꯇꯝꯃꯤꯅꯦꯕ ꯃꯤ ꯗꯤꯄꯥꯔꯠꯃꯦꯟꯗ ꯏꯀꯣꯅꯣꯃꯤꯛꯁ ꯗꯤꯄꯥꯔꯠꯃꯦꯟꯗ ꯑꯗꯒꯤ ꯀꯩꯅꯣꯗ ꯂꯣꯏ ꯇꯝꯃꯤꯅꯦꯕ ꯀꯃꯔꯁꯇꯒꯤ ꯀꯣꯃꯔꯁꯇꯁꯨ ꯑꯣꯏꯔꯣ ꯑꯃ ꯑꯣꯏꯔꯣ
ꯎꯝ
ꯐꯪꯒꯅꯤ ꯏꯆꯦꯗ ꯏꯈꯤꯅꯤ ꯐꯣꯡꯒꯤꯅꯤ ꯃꯣꯏꯅ ꯃꯥꯔꯛ ꯄꯤꯈꯤꯅꯤ ꯑꯣꯖꯥ ꯑꯣꯏꯈꯤꯅꯤ ꯑꯗꯨꯝ ꯄꯣꯠꯇꯨꯗꯤ ꯑꯦꯄ꯭ꯂꯥꯏ ꯇꯧꯔꯛꯑꯔꯣꯏ
ꯎꯝ
ꯄꯇꯥꯣ ꯄꯨ ꯀꯣꯏ ꯂꯉꯁꯤ ꯀꯔꯝ ꯀꯃꯥꯏꯅ ꯆꯠꯂꯤꯕ ꯐꯦꯁꯇꯤꯕꯅꯣꯁꯦ ꯄꯨ ꯄꯨꯡꯆꯥꯏ ꯆꯥꯏꯕꯤꯅꯦꯕ
ꯎꯝ
ꯑꯗꯒꯤ ꯑꯁꯣꯝꯗꯗꯤ ꯚꯥꯔꯠꯀꯤꯗꯤ ꯑꯦꯒ꯭ꯔꯤꯒꯤꯅꯤ ꯍꯥꯏꯗꯅ ꯑꯃꯒꯤ ꯏꯁꯀꯤꯝ ꯑꯃꯒꯤ ꯏꯁꯀꯤꯝꯗꯨ ꯑꯗꯨꯝ ꯂꯥꯛꯀꯅꯤ ꯑꯗꯨꯝ ꯂꯧꯒꯅꯤ ꯑꯗꯒꯤ ꯄꯤꯔꯛꯏꯕ ꯄꯣꯠꯇꯨꯒꯤ ꯑꯦꯁꯇꯤꯃꯦꯠꯂꯤ ꯍꯥꯏꯇꯥꯔꯦꯅꯦ ꯍꯥꯔ ꯅꯨꯡ ꯄꯤꯕ ꯑꯣꯏꯔꯣ ꯑꯗꯨꯒꯤ ꯂꯣꯏ ꯂꯥꯛꯏꯅꯦꯕ ꯃꯌꯦꯛꯀꯤꯗꯤ
ꯎꯝ
ꯁꯨꯅ ꯐꯪꯕ ꯐꯪꯗꯕ ꯃꯥꯒꯤ ꯆꯥꯎꯅ ꯂꯧꯁꯤꯟꯕ ꯂꯧꯁꯤꯜꯂꯒꯅ ꯑꯩꯈꯣꯏꯗ ꯐꯪꯕꯁꯨ ꯅꯠꯇꯕ ꯂꯧꯔꯤꯕ ꯐꯪꯕꯗꯝ ꯀꯥꯟꯅꯕ ꯄꯁ ꯑꯗꯨꯅ ꯇꯥꯇꯥꯗꯗꯤ ꯑꯁꯣꯝꯗꯗꯤ ꯂꯣꯏꯅ ꯍꯣꯜꯂꯤꯅꯤꯗꯣ ꯄꯩꯁꯥ ꯁꯣꯝ ꯆꯠꯈ꯭ꯔꯦ ꯁꯣꯝ ꯆꯠꯈ꯭ꯔꯦ ꯁꯤ ꯆꯠꯈ꯭ꯔꯦ ꯑꯗ ꯀꯃꯥꯏꯅ ꯇꯧꯁꯤꯣꯏꯅꯣ ꯈꯣꯠꯁꯤꯕ ꯑꯦꯛꯁꯀ꯭ꯌꯨꯁꯇꯣ ꯑꯩꯈꯣꯏꯗꯗꯤ ꯑꯗꯨꯝ ꯑꯩꯈꯣꯏ ꯑꯋꯥꯕꯁꯦ ꯑꯩꯈꯣꯏ ꯈꯛꯇ ꯇꯥꯏꯑꯕ
ꯃꯥꯅꯦ
ꯃꯁꯤ ꯀꯃꯥꯏꯅ ꯇꯧꯅꯤ ꯍꯥꯏꯕ ꯃꯇꯝꯗ
ꯍꯕꯥꯛꯁꯅꯤ ꯄꯥꯏꯗꯤ
ꯂꯄꯁꯦ ꯑꯩꯈꯣꯏꯅ ꯎꯄꯥꯏꯗꯗꯤ ꯌꯥꯔꯗꯤ
ꯎ ꯌꯥ
ꯃꯥꯏ ꯃꯥꯏ ꯂꯩꯔꯤꯕꯗꯤꯄꯥꯔꯠꯃꯦꯟꯁꯤꯡꯁꯨ ꯊꯃꯣꯏ ꯑꯝꯇ ꯁꯦꯡꯅꯗꯕꯅꯤꯅꯀꯣ ꯐꯣꯔꯦꯁꯀꯤꯕꯨ ꯑꯣꯏꯔꯣ ꯑꯃꯒꯤ ꯑꯣꯏꯔꯣ ꯋꯥꯊꯤ ꯉꯥꯛꯇꯅꯤ
ꯃꯣꯔꯦꯗꯒꯤ ꯄꯨꯔꯛꯄ ꯎꯁꯤꯡꯗꯨꯅ ꯑꯍꯤꯡ ꯑꯍꯤꯡ ꯂꯣꯏ ꯑꯣꯏꯅ ꯍꯣꯟꯅꯜꯂꯅꯤ ꯁ꯭ꯋꯥꯏꯁꯤꯗ ꯑꯗꯩ ꯑꯆꯧ ꯑꯁꯥꯡꯁꯤꯡꯅꯗꯤ ꯂꯣꯏꯅ ꯄ꯭ꯂꯥꯏ ꯀꯩꯀ ꯃꯥꯅ ꯂꯣꯏꯅ ꯂꯧꯁꯤꯟꯈ꯭ꯔꯅꯤ ꯃꯉꯣꯟꯗꯗꯤ ꯇꯦꯁ ꯀꯥꯔꯦ ꯂꯧꯁꯨ ꯂꯧꯔꯦ ꯑꯗꯨꯒ ꯈꯤꯇꯪ ꯊꯕꯛ ꯁꯨꯖꯕ ꯃꯤꯁꯇ꯭ꯔꯤꯒꯤ ꯑꯣꯏꯔꯣ ꯑꯃ ꯑꯣꯏꯔꯣ ꯃꯣꯏꯒꯤ ꯎ ꯋꯥꯜꯂꯦ ꯎꯗꯨ ꯂꯩꯒꯦꯅ ꯈꯤꯇꯪ ꯇꯧꯖꯄꯗꯨꯗ ꯃꯣꯏꯅ ꯑꯃꯨꯛ ꯐꯥꯒꯠꯂꯅꯤ ꯃꯣꯏꯗꯒꯤ ꯑꯃꯨꯛ ꯅꯠꯇ꯭ꯔꯥ
ꯎꯝ
ꯑꯁꯕ ꯑꯇꯦꯝꯅ ꯆꯥꯅꯤꯡꯅꯤ ꯍꯩꯗꯤ ꯍꯩꯕꯅꯤ ꯇꯝꯕꯗ ꯑꯗꯨ ꯈꯪꯗꯦ ꯀꯃꯥꯏꯅ ꯇꯧꯅꯣ ꯁꯨꯝ ꯈꯜꯂꯨꯔꯒ ꯑꯩꯈꯣꯏꯅ ꯇꯝꯃꯤꯕ ꯁꯕꯖꯦꯛꯁꯤꯒ ꯀꯔꯤ ꯇꯧꯗꯣꯏꯅꯣ ꯈꯪꯗ꯭ꯔꯦ ꯋꯥꯔꯤ ꯁꯨꯝ ꯏꯔꯒ ꯁꯨꯝ ꯐꯣꯡ ꯑꯗ ꯇꯧꯈꯤꯗꯕ
ꯎꯝ
ꯂꯥꯁꯇꯗꯤ ꯀꯩ ꯇꯔꯦ ꯂꯅꯥꯏ ꯂꯅꯥꯏ ꯑꯣ ꯂꯥꯁꯇꯗꯤ ꯂꯅꯥꯏ ꯏꯁꯥꯒꯤ ꯑꯣꯏꯕ ꯑꯗꯨꯝ ꯇꯝꯁꯤꯜꯂꯒ ꯑꯦ ꯀꯩꯅꯣꯝ ꯐꯣꯡꯉꯒ ꯄꯤ ꯑꯩꯆ ꯗꯤ ꯀꯥꯏ ꯍꯥꯏꯔꯁꯨ ꯋꯥꯅꯤꯡꯉꯤꯅ ꯑꯁꯣꯝ ꯅꯥꯄꯟꯗꯗꯤ ꯑꯣꯛꯁꯐꯣꯔꯗꯠꯇꯒ ꯍꯥꯔꯕꯥꯔꯗꯒ ꯇꯧꯅꯩꯁꯤꯗꯤ ꯄꯤ ꯑꯦꯁ ꯗꯤ ꯀꯥꯏꯁꯦ ꯊꯕꯛꯀꯤ ꯑꯣꯏꯅ ꯈꯜꯂꯒ ꯇꯧꯕꯗꯨ ꯅꯠꯇꯦꯕ ꯃꯥꯒꯤ ꯄꯥꯟꯗꯝ ꯑꯃ ꯀꯩ ꯑꯃ ꯃꯥꯒꯤ ꯊꯤꯑꯣꯔꯤꯗ ꯑꯃ ꯀꯩꯅꯣꯝꯃ ꯄꯨꯊꯣꯛꯑꯒ
ꯎꯝ
ꯄ꯭ꯔꯤꯊꯤꯕꯤꯁꯤꯗ ꯂꯅꯥꯏꯁꯤꯗ ꯁꯣꯁꯥꯏꯇꯤꯁꯤꯗ ꯑꯦꯄ꯭ꯂꯥꯏ ꯇꯧꯅꯕ ꯍꯣꯠꯅꯔꯛꯄꯅꯦ ꯃꯣꯏꯅ ꯑꯃꯨꯛ ꯁꯤꯁꯇꯦꯝꯁꯤ ꯆꯦꯟꯖ ꯑꯅꯧ ꯍꯣꯡꯅꯕ ꯍꯣꯠꯅꯔꯛꯄꯅꯦꯕ ꯑꯩꯈꯣꯏꯒꯤꯅ ꯑꯃꯨꯛ ꯑꯦ ꯀꯩ ꯑꯃ ꯀꯩ ꯑꯃ ꯐꯣꯡꯉꯒ ꯑꯣꯖꯥ ꯍꯥꯏꯕꯗꯤ ꯌꯥꯔꯦ ꯁꯥꯇꯔꯥ ꯂꯩꯔꯗꯤ ꯌꯥꯔꯦ ꯍꯥꯏꯕꯗꯤ ꯄꯣꯠꯇꯣ ꯂꯣꯏ ꯂꯩꯒꯔꯦꯕ ꯍꯥꯏꯗꯤ
ꯑꯦꯄ꯭ꯂꯥꯏꯁꯨ ꯇꯧ ꯇꯧꯗꯕ ꯄꯣꯠꯇꯨꯗꯤ ꯀꯩ ꯀꯥꯟꯅꯅꯤ ꯍꯥꯏꯔ
ꯑꯗꯨ ꯂꯥꯁꯇ ꯑꯩꯈꯣꯏꯁꯨ ꯑꯉꯥꯡ ꯇꯨꯏꯁꯟ ꯇꯧꯔꯒ ꯍꯤꯡꯈꯤꯗꯣꯏꯔ ꯈꯖꯒ
ꯑꯗꯨꯅꯤ ꯁꯨ ꯍꯥꯏꯅ ꯃꯤꯔꯥꯡꯅ ꯐ꯭ꯔꯤꯖ ꯃꯅꯨꯡꯗ ꯃꯤꯔꯥꯡꯒꯤ ꯃꯀꯣꯟ ꯁꯥꯕꯒꯨꯝꯕꯅꯦꯕ
ꯀꯗꯥꯥꯏꯗꯒꯤ ꯂꯥꯛꯀꯗꯕ ꯄꯣꯠꯅꯣꯕ
ꯎꯝ ꯐ꯭ꯔꯦꯁ ꯃꯅꯨꯡꯃꯤꯔꯥꯡ ꯋꯥꯄꯣꯟ ꯁꯥꯕꯒꯨꯝꯕ
ꯍꯣꯏ ꯄꯣꯠꯇꯨ ꯑꯗꯨꯝ ꯑꯗꯨꯃꯥꯏꯅ ꯇꯥꯕꯅꯦꯕ ꯏꯔꯥꯡꯗꯨꯗꯤ ꯐ꯭ꯔꯤꯖꯇꯨꯗ ꯌꯥꯎꯔꯤꯕ ꯄꯣꯠꯇꯨ ꯈꯖꯤꯛ ꯈꯖꯥꯛ ꯈꯖꯤꯛ ꯈꯖꯥꯛ ꯆꯥꯔꯒ ꯑꯗꯨꯝ ꯍꯤꯡꯒꯤꯅꯤ ꯃ ꯄꯨꯟꯁꯤꯗ
ꯎꯝ
ꯑꯗꯨ ꯃꯥꯒꯤ ꯃꯦꯔꯥꯡꯗꯨꯒꯤ ꯀꯥꯟꯅꯐꯝꯗꯨꯗꯤ ꯃꯥꯒꯤ ꯃꯍꯨꯝꯗꯨꯒꯤ ꯀꯥꯟꯅꯐꯝꯗꯨꯗꯤ ꯀꯩꯍꯧꯗꯣꯏꯗꯅ
ꯎꯝ
ꯑꯗꯨꯝꯕ ꯄꯨꯟꯁꯤꯅꯦ ꯃꯅꯤꯄꯨꯔ
ꯉꯍꯥꯛꯇꯪ ꯇꯧꯔꯤ
ꯑꯩꯈꯣꯏ ꯁꯋꯥꯏꯗ ꯉꯥꯔꯥꯡ ꯅꯥꯍꯟ ꯀꯅꯣꯞ ꯇꯧꯕ ꯍꯥꯏꯗꯤ ꯂꯧ ꯈꯣꯏꯕꯁꯤ ꯎꯆꯦꯛ ꯌꯥꯝ ꯇꯥꯏꯗꯅ ꯈꯣꯏꯈ꯭ꯔꯒ ꯃꯈꯥꯗ ꯊꯔꯣꯏꯒ ꯀꯩꯒꯁꯤ ꯎꯔꯣꯛꯅ ꯌꯥꯝ ꯆꯥꯕꯒꯤ ꯌꯥꯝ ꯂꯥꯏꯗꯅ ꯑꯗ ꯃꯤ ꯈꯔꯗꯤ ꯑꯗꯨꯝ ꯑꯦ ꯎꯆꯦꯛ ꯃꯌꯥꯝ ꯂꯥꯛꯄꯗꯣ ꯑꯃꯗꯪ ꯑꯣꯏꯔꯁꯨ ꯐꯥꯔꯒ ꯈꯣꯠꯂꯒ
ꯎꯝ
ꯆꯥꯔꯤꯅꯦꯕ ꯑꯗꯨ ꯐꯥꯎꯕꯗꯤ ꯑꯩ ꯌꯦꯡꯁꯤꯜꯂꯒ ꯎꯆꯦꯛ ꯐꯥꯕꯗꯤ ꯌꯥꯔꯣꯏ ꯇꯧꯗꯅ ꯃꯦꯗꯤꯌꯥ ꯀꯌꯥ ꯂꯣ ꯄꯥꯟ ꯄꯣꯠꯁꯤ ꯆꯥꯝ ꯆꯥꯝꯊꯣꯛ ꯑꯗꯨꯒꯁꯤ ꯑꯗꯩ ꯊꯃꯣꯏ ꯁꯦꯡꯅ ꯁ꯭ꯋꯥꯏꯗ ꯕꯥꯏꯑꯣꯗꯥꯏꯕꯔꯁꯤꯇꯤꯒꯤ ꯑꯣꯏꯔꯣ ꯑꯗꯒꯤ ꯀꯩꯅꯣ ꯑꯣꯏꯔꯣ ꯑꯗꯨꯝꯕ ꯂꯦꯟꯃꯥꯛꯇꯤ ꯁꯨꯛꯇꯝꯗꯤ ꯇꯝꯃꯣꯏ
ꯎꯝ
ꯄꯋꯥꯔ ꯑꯦꯛꯁꯔꯁꯥꯏꯁ ꯇꯧꯕꯗꯤ ꯊꯤꯅ ꯀꯜꯂꯤꯁꯦ ꯑꯩꯈꯣꯏꯒꯤ ꯍꯥꯏꯗꯤ ꯇꯋꯥꯔ ꯄꯥꯏꯕꯁꯤꯡꯁꯤꯗꯤꯀꯣ ꯀꯩꯅꯣꯝ ꯈꯤꯇꯪ ꯇꯧꯕꯗ ꯉꯧꯔꯤ ꯐꯩꯔꯤ ꯈꯤꯇꯪ ꯌꯨ ꯉꯥꯎꯁꯤꯜꯂꯨꯔꯅꯤ ꯑꯦ ꯆꯠꯂꯨꯔꯁꯤ ꯂꯥꯛꯑꯣ ꯑꯗꯨ ꯑꯗꯨ ꯑꯗꯨ ꯌꯥꯔꯣꯏ ꯈꯣꯠꯂꯣꯏꯒ ꯍꯥꯏꯔꯒ ꯊꯤꯡꯉꯨꯔꯅꯤ ꯎꯆꯦꯛ ꯎꯔꯣꯛ ꯌꯥꯝ ꯄꯥꯏꯔꯝꯒꯅꯤ ꯃꯅꯤꯄꯨꯔꯁꯤꯗ ꯂꯧꯗꯨꯗ ꯎꯔꯣꯛ ꯆꯥ ꯑꯃ ꯂꯥꯛꯄꯗ ꯑꯃꯈꯛ ꯆꯥꯕꯗꯨ ꯀꯃꯥꯏꯅ ꯃꯣꯏꯕꯨ ꯑꯩꯈꯣꯏꯅ ꯀꯩꯅꯣ ꯃꯣꯏꯩ ꯉꯥ ꯑꯗꯨꯗꯤ ꯄꯨꯈ꯭ꯔꯤꯗꯒꯤ ꯉꯥ ꯐꯥꯕꯁꯦ ꯃꯥꯟꯗ꯭ꯔꯣ
ꯏꯀꯣꯂꯣꯖꯤꯀꯦꯜ ꯕꯦꯂꯦꯟꯁ ꯀꯥꯏ ꯀꯥꯏꯒꯟꯗꯣꯏꯅꯤ
ꯎꯝ ꯁꯤꯗꯩꯁꯤꯗ ꯃꯤ ꯑꯃ ꯀꯩ ꯑꯃ ꯄꯪꯍꯥꯠ ꯍꯥꯠꯇꯅ ꯈꯣꯠꯇꯅ ꯇꯧꯕꯤꯔꯤꯁꯤꯗꯤ ꯁꯤꯒꯤꯁꯤꯅ ꯀꯔꯤ
ꯀꯔꯤ ꯌꯨꯝ ꯃꯩ ꯊꯥꯗꯅ
ꯇꯧꯔꯁꯤꯗꯤ ꯈꯤꯇꯪ ꯄꯥꯏꯒ꯭ꯔꯗꯤꯀꯣ ꯃꯅꯤꯄꯨꯔꯁꯦ ꯅꯨꯡꯗꯤ ꯅꯨꯡꯉꯥꯏꯕꯖꯥꯠꯅꯤ ꯂꯩꯉꯥꯛꯁꯦ ꯑꯝꯇ ꯄꯥꯏꯔꯗꯤ ꯑꯩꯈꯣꯏꯁꯦ ꯈꯤꯇꯪ ꯅꯨꯡꯉꯥꯏꯗꯣꯏꯖꯥꯠꯅꯤ
ꯑꯩꯅ ꯄꯨꯡ ꯀꯌꯥ ꯀꯌꯥ ꯇꯝꯅꯦ